ꯍꯦꯜꯂꯣ
ꯇꯥꯕ꯭ꯔꯣ
ꯇꯥꯏꯌꯦ ꯇꯥꯏꯌꯦ
ꯀꯔꯤ ꯇꯧꯔꯒ ꯂꯩꯕ
ꯄꯨꯁꯑꯞ ꯇꯧꯔꯒ ꯂꯩꯌꯦ
ꯀꯔꯤ ꯇꯧꯔ ꯂꯩꯌꯦꯕ
ꯁꯦꯝꯅꯤꯡꯉꯥꯏ
ꯑꯣ ꯅꯪꯒꯤ ꯅꯪꯒꯤ ꯈꯨꯟꯖꯦꯜꯗꯣ ꯐꯖꯅ ꯇꯥꯗꯤꯌꯦ
ꯍꯧꯖꯤꯛꯁꯨ ꯑꯣ ꯑꯣ
ꯀꯔꯤ ꯇꯧꯔ ꯂꯩ ꯍꯥꯏꯕ꯭ꯔꯣ ꯅꯪ
ꯁꯤꯡꯖꯨ ꯁꯦꯝꯃꯒ ꯂꯩꯌꯦ
ꯑꯁ ꯃꯇꯝꯔꯣꯅꯦ ꯍꯧꯖꯤꯛ
ꯁꯤꯡꯖꯨ ꯍꯥꯏꯕꯗꯤ ꯀꯩꯅꯣꯗꯣ ꯕꯤꯇꯔ ꯒ꯭ꯋꯥꯠꯇꯣ ꯑꯗꯨꯒꯤ ꯁꯤꯡꯖꯨ ꯁꯦꯝ ꯁꯦꯝꯒꯦꯅ ꯍꯥꯏꯅ ꯇꯧꯔꯒ ꯂꯩꯌꯦ
ꯑꯣ ꯑꯣ ꯏꯟꯁꯥꯡꯒꯤꯔ
ꯅꯠꯇꯦ
ꯑꯥ ꯑꯧ ꯑꯧ ꯐꯩꯅꯦ ꯁꯦꯟꯗꯤ ꯇꯧꯔꯛꯇ꯭ꯔꯤꯌꯦꯅꯦ ꯍꯧꯖꯤꯛꯐꯥꯎ
ꯃꯦꯁꯦꯁ ꯂꯥꯛꯇꯕ꯭ꯔ
ꯑꯥ ꯃꯦꯁꯦꯁ ꯂꯥꯛꯇꯦ ꯍꯣꯏ
ꯀꯥꯏꯗꯩꯅꯣ ꯄ꯭ꯔꯣꯁꯦꯁꯁꯤꯡ ꯂꯩꯇꯦ
ꯑꯁ ꯁꯤꯒꯨꯝꯕ ꯍꯥꯏꯒꯅꯨꯍꯦ ꯋꯦ
ꯀꯥꯎꯕꯒꯤꯅꯦꯍꯦ ꯎꯝ
ꯌꯥꯝ ꯍꯥꯏꯕ꯭ꯔ ꯍꯥꯏꯔꯒ ꯑꯃꯨꯛꯀ ꯍꯥꯏꯗꯦꯍꯦ
ꯑꯥꯢ ꯀꯥꯎꯕꯒꯤ ꯑꯗꯨꯝ ꯍꯥꯏꯗꯣꯛꯈꯤꯕ
ꯑꯣ ꯑꯣ ꯑꯗꯨ ꯂꯥꯛꯇꯤ ꯂꯥꯛꯏꯗ ꯀꯣ ꯅꯪꯒꯤꯁꯨꯨꯀꯣ
ꯍꯦ ꯍꯦ ꯅꯪ ꯅꯪꯒꯤ ꯏꯃꯥꯗꯣ ꯕꯅ ꯅꯪꯉꯣꯟꯗ ꯀ꯭ꯌꯥ ꯄꯤꯕ꯭ꯔꯣ
ꯁꯤ ꯏꯃꯥꯟꯅꯕꯅ ꯍ ꯍ ꯑꯥ ꯑꯅꯤ ꯍꯦꯜꯂꯦ
ꯑ ꯑ ꯑꯥ ꯆꯞ ꯃꯥꯟꯅꯩ ꯑꯩꯈꯣꯢꯅꯤ
ꯎꯝ ꯎꯝ ꯑꯅꯤ ꯄꯥꯢꯕ ꯅꯠꯇ꯭ꯔꯣ ꯅꯪꯗꯤ ꯑꯩꯁꯨ ꯑꯅꯤ ꯄꯥꯢꯕ
ꯎꯝ ꯑꯗꯨꯅꯤ ꯑꯩꯅ ꯐꯖꯟ ꯇꯧꯗꯕꯒꯤꯀꯣ
ꯎꯝ ꯑꯩꯁꯨꯨꯅꯦ ꯑꯁ ꯉꯔꯥꯡꯗꯣ ꯑꯩ ꯅꯪꯉꯣꯟꯗ ꯍꯥꯢꯔꯛꯄꯗꯣ
ꯎꯝ
ꯀꯩꯅꯣ ꯕꯣ ꯌꯦꯡꯒꯤ ꯂꯩꯕꯅꯦꯕ
ꯍꯣꯢ
ꯇꯨꯝꯊꯈ꯭ꯔꯕ
ꯑꯣ ꯉꯔꯥꯡ ꯑꯩꯈꯣꯢ ꯑꯅꯤ ꯋꯥꯔꯤ ꯁꯥꯕ꯭ꯔꯣ ꯑꯩ ꯀꯧꯈ꯭ꯔꯦꯅꯦ ꯍꯥꯎꯗꯤ ꯍꯣꯢ
ꯎꯝ ꯁꯥꯗ ꯆꯄꯥꯢꯅꯤ
ꯎꯝ
ꯉꯔꯥꯡ ꯅꯠꯇꯦ ꯅꯍꯥꯟ ꯑꯣꯢꯔꯝꯒꯅꯤ ꯎꯝ
ꯀꯣꯟꯐ꯭ꯌꯨꯁ ꯆꯈ꯭ꯔꯕ ꯍꯦ ꯍꯦ ꯀꯣꯟꯐ꯭ꯌꯨꯁ ꯍꯦ ꯍꯦ ꯀꯣꯢ ꯆ ꯆꯠꯂꯦ ꯍꯥ ꯋꯥꯔꯤ ꯁꯥꯖꯔꯒ ꯀꯣꯟꯐ꯭ꯌꯨꯁ ꯆꯠꯄꯁꯤꯗꯤ
ꯑꯩ ꯑꯩꯒꯤ ꯈꯣꯟꯖꯦꯜꯅ ꯈꯪꯗꯦ
ꯅꯪꯒꯤ ꯈꯣꯟꯖꯦꯜ ꯈꯪꯈ꯭ꯔꯦ ꯍꯧꯖꯤꯛꯇꯤ ꯑꯩ ꯐꯖꯅ ꯈꯪꯈ꯭ꯔꯦ
ꯈꯪꯈ꯭ꯔꯦ ꯈꯪꯈ꯭ꯔꯦ ꯑꯩꯒꯤ ꯈꯣꯟꯖꯦꯜꯗꯣ
ꯎꯝ ꯇꯨꯉꯥꯟꯅꯁꯨ ꯈꯪꯈ꯭ꯔꯦꯕ
ꯎꯝ ꯍꯣꯔꯦꯟꯑꯃꯨꯛ ꯑꯥꯎ
ꯂꯣꯢꯔꯕ꯭ꯔꯥ
ꯑꯥꯢ ꯑ ꯂꯥꯛꯄꯒꯤꯔ ꯆꯠꯄꯒꯤꯔ ꯇꯧꯕꯒꯤꯔ
ꯆꯠꯄꯒꯤ
ꯆꯠꯄꯒꯤ ꯎꯝ ꯆꯠꯄꯒꯤꯗꯤ ꯂꯣꯢꯈ꯭ꯔꯦ ꯂꯥꯛꯄꯒꯤꯗꯤ ꯂꯣꯢꯗꯔꯤ
ꯑ ꯑꯗꯨ ꯅꯪ ꯉꯁꯤ ꯕꯤꯖꯤ ꯇꯧꯗꯦ
ꯉꯁꯤ ꯕꯤꯖꯤ ꯇꯧꯗꯦꯗ
ꯑꯗꯨꯗꯤ ꯑꯩ ꯑꯗꯨꯝ ꯂꯥꯛꯀꯦꯀꯣ ꯅꯪꯉꯣꯟꯗ ꯃꯤ ꯂꯩꯇ꯭ꯔꯤ
ꯀꯥꯢꯗꯦꯗ
ꯅꯪꯉꯣꯟꯗ ꯂꯥꯛ ꯂꯔꯒ ꯂꯥꯛꯀꯦ ꯉꯁꯤ ꯑꯩ
ꯎꯝ ꯀꯌꯥ ꯋꯥꯠꯄ꯭ꯔꯅꯦ
ꯑ ꯇꯔꯥꯒꯨꯝꯕ ꯋꯠꯂꯦ
ꯑꯣ
ꯑꯗꯨꯒꯤ
ꯀꯥꯏꯗꯦ ꯀꯥꯏꯗꯦꯗ
ꯎꯝ ꯅꯪꯉꯣꯟꯗ ꯑꯗꯨꯝ ꯆꯠꯅꯤꯡꯉꯦ ꯍꯥꯏꯌꯦ ꯃꯥꯅ
ꯅꯥꯟꯅ ꯆꯠꯀꯅꯤ ꯉꯁꯤ
ꯍꯥꯥ
ꯅꯪ ꯁꯧꯕ ꯌꯥꯔꯦ
ꯁꯥꯎꯔꯣꯏ ꯁꯥꯎꯔꯣꯏ ꯎꯝ ꯐꯖꯥꯅ ꯂꯥꯛꯁꯅꯨ
ꯅꯪꯗꯤ ꯍꯧꯖꯤꯛꯇꯤ ꯄꯥꯋꯔ ꯂꯩꯇ꯭ꯔꯦꯅ ꯍꯥ ꯉꯥꯏꯕ ꯇꯥꯔꯦꯀꯣ ꯑꯗꯨꯒ ꯗꯨꯒ ꯑꯩꯒꯨꯝꯕ ꯂꯩꯔꯤꯁꯦ ꯅꯪꯒꯤ ꯃꯔꯥꯏꯕꯥꯛ ꯐꯥꯕꯅꯤꯀꯣ
ꯑꯣ ꯐꯩ ꯐꯩ
ꯑꯩꯒꯤ ꯑꯩꯒꯤꯁꯨ ꯌꯥꯝ ꯐꯥꯕꯅꯤ ꯍꯣꯏ
ꯎꯝ ꯍꯣꯏ
ꯑꯩꯗꯤ ꯗꯨꯝ ꯅꯨꯡꯉꯥꯏꯅ ꯂꯩꯕꯅꯤꯗ
ꯎꯝ
ꯅꯣꯏ ꯂꯩꯕꯒꯤ ꯍꯣꯏ
ꯎꯪ
ꯊꯥꯕꯛ ꯆꯠꯇꯦ ꯃꯄꯥꯥꯟ ꯊꯣꯔꯒ ꯍꯂꯥꯛꯑꯦ
ꯀ꯭ꯋꯥꯇꯔꯇꯔꯗꯅꯦ ꯀꯣ
ꯋꯣꯏ
ꯎꯝ
ꯑꯗꯨꯗꯅꯦ ꯅꯪꯗꯤ ꯀ꯭ꯔꯤ ꯀ꯭ꯔꯤ ꯇꯧꯔꯥ ꯉꯁꯤ
ꯉꯁꯤꯁꯦ ꯀꯔꯤꯁꯨ ꯇꯧꯗꯦꯗ ꯑꯗꯨꯝ ꯂꯩꯌꯦꯗ ꯉꯁꯤ ꯀꯩꯅꯣ ꯑꯈꯣꯏ ꯌꯦꯜ ꯂꯣꯏꯕꯗꯣ ꯑꯩ
ꯎꯝ
ꯑꯈꯣꯏ ꯏꯃꯨꯡ ꯌꯦꯟ ꯂꯣꯏꯕꯗꯣ ꯉꯔꯥꯡꯗꯣ ꯌꯦꯟ ꯂꯣꯏꯅ ꯂꯧꯕ ꯂꯥꯛꯈ꯭ꯔꯦ
ꯑꯣ
ꯂꯣꯏꯅ ꯄꯨꯈ꯭ꯔꯦ ꯑꯗꯨꯒ ꯌꯦꯟ ꯃꯊꯤꯗꯣ ꯂꯧꯗ ꯕꯣꯔꯥꯗ ꯍꯥꯜꯂꯒ ꯂꯧꯗ ꯄꯨꯕ ꯒꯔꯤꯅ
ꯑꯣ ꯆ ꯆ ꯅꯨꯡꯉꯥꯏꯍꯦ ꯅꯣꯏꯒꯤ ꯊꯕꯛꯁꯤꯡꯁꯤ
ꯑꯁ ꯂꯣꯏꯔꯦꯍꯦ ꯅꯪꯅꯦ ꯅꯨꯡꯉꯥꯏꯕꯗꯣ ꯅꯣꯏꯗꯤ ꯀꯩꯅꯣꯗ ꯂꯩꯔꯒ ꯀ꯭ꯋꯥꯇꯔꯗ ꯂꯩꯔꯒ ꯌꯥꯝ ꯅꯨꯡꯉꯥꯏꯕꯗꯣ
ꯅꯠꯇꯦꯗ ꯃꯄꯥꯟ ꯆꯠꯂꯒ ꯊꯕꯛ ꯂꯩꯕꯗꯣ ꯌꯥꯝ ꯅꯨꯡꯉꯥꯏꯕꯅꯦ ꯑꯩꯒꯤꯗꯤ ꯊꯕꯛ ꯇꯣ ꯑ ꯀꯔꯤ ꯊꯕꯛꯔꯣ ꯍꯥꯏꯕꯗꯤ ꯈꯪꯗꯦ ꯑꯗꯨ ꯑꯣꯏꯔꯁꯨ ꯃꯄꯥꯟ ꯊꯣꯔꯒ ꯑꯗꯨꯝ ꯊꯕꯛ ꯇꯧꯕꯗꯣ ꯑꯩꯈꯣꯏꯒꯤ ꯏꯁꯥꯒꯤꯁꯨ ꯌꯥꯝ ꯐꯥꯒꯅꯦꯕ
ꯎꯝ ꯎꯝ ꯑꯩꯗꯤ ꯊꯤꯡꯂꯧ ꯆꯠꯄꯅꯦꯗ
ꯑꯧ ꯐꯩꯅꯦꯍꯦ
ꯎꯝ ꯁꯦꯃꯤꯇ꯭ꯔꯤ ꯃꯅꯥꯛꯇ ꯀꯣ
ꯁꯦꯃꯤꯇ꯭ꯔꯤ ꯃꯅꯥꯛꯇ ꯄꯨꯂꯥ ꯑꯗꯨꯗꯤ ꯆꯠꯅꯤꯡꯗꯦ
ꯆꯠꯁꯦꯗꯥ ꯅꯣꯡꯃ
ꯑꯗꯨꯒꯨꯝꯕ ꯍꯥꯏꯒꯅꯨ ꯑꯩꯉꯣꯟꯗ ꯀꯤꯌꯦ
ꯑꯥꯏ ꯑꯦꯁ ꯇꯤ ꯚꯤ ꯑꯥꯏ ꯑꯦꯁ ꯇꯤ ꯚꯤꯒꯤ ꯃꯤ ꯂꯥꯛꯑꯦ
ꯍꯤ ꯍꯤ
ꯕꯤꯃꯣꯟ ꯎꯝ ꯑꯩꯈꯣꯏꯒꯤꯗꯣ ꯂꯥꯏꯟꯗꯣ ꯌꯥꯗ꯭ꯔꯕ
ꯑꯣ
ꯑꯗꯨꯒꯤ
ꯎꯝ
ꯑꯗꯨꯒꯤ ꯉꯔꯥꯡꯗꯨ ꯕꯣꯜ ꯌꯦꯡꯒꯦ ꯇꯧꯕꯅꯦ ꯑꯗꯣ ꯂꯥꯏꯟꯗꯣ ꯌꯥꯗꯕ ꯑꯩꯈꯣꯏꯒꯤꯗꯣ
ꯎꯝ
ꯑꯗꯨꯒꯤ ꯑꯝꯐꯥꯎ ꯑꯈꯣꯏ ꯈꯨꯟꯒꯤ ꯂꯥꯏꯟꯗꯣ ꯂꯣꯏꯅ ꯌꯥꯗꯔꯦ
ꯑꯣ
ꯀ꯭ꯔꯤꯒꯤꯔꯥ ꯈꯪꯗꯕ ꯑꯗꯨꯒꯤ ꯎꯝ ꯃꯐꯝꯗꯒꯦꯅꯦꯗꯤ ꯍꯥꯏꯌꯦ ꯑꯗꯣ ꯉꯔꯥꯡꯗꯣ ꯃꯐꯝꯗꯒꯤ ꯑꯃꯨꯛꯀ ꯁꯦꯝꯈ꯭ꯔꯦꯕ ꯁꯦꯝꯕꯗꯣ ꯃꯤ ꯈꯔ ꯌꯨꯝ ꯈꯔꯒꯤꯗꯤ ꯂꯥꯛꯑꯦ ꯂꯣꯏꯅꯃꯛꯀꯤꯗꯤ
ꯎꯝ
ꯑꯗꯣ ꯑꯈꯣꯏ ꯌꯨꯝꯒꯤꯗꯤ ꯂꯥꯛꯇ꯭ꯔꯤꯕ
ꯑ
ꯑꯗꯨꯒꯤ ꯑꯗꯨꯒꯤ ꯑꯁ ꯉꯁꯥꯏ ꯃꯥ ꯃꯣꯏꯅ ꯀꯣꯜ ꯇꯧꯔꯛꯑꯦ ꯕ꯭ꯂꯕ ꯌꯥꯗ꯭ꯔꯤꯕ ꯍꯥꯏꯅ ꯑꯩꯅ ꯍꯣꯏ ꯌꯥꯗ꯭ꯔꯤ ꯍꯥꯏꯅ ꯍꯥꯏꯕꯤꯈꯤꯕꯅꯦ
ꯑꯣ ꯑꯗꯨ ꯉꯁꯤ ꯐꯤꯛꯁ ꯇꯧꯒꯦꯔꯥ
ꯍꯣꯏ ꯉꯁꯤ ꯐꯤꯛꯁ ꯇꯧꯅꯤ ꯂꯥꯛꯑꯦ ꯍꯧꯖꯤꯛ
ꯑꯣ ꯑꯣ ꯐꯩꯅꯦ ꯎꯝ ꯅꯪꯒꯤ ꯁꯤꯡꯖꯨ ꯁꯦꯝꯕꯗꯤ ꯂꯣꯏꯔꯕ꯭ꯔꯣ
ꯂꯣꯏꯔꯦ
ꯑꯥ
ꯑꯈꯥꯕ ꯀ꯭ꯔꯣꯀꯣꯗꯥꯜ ꯃꯥꯟꯕꯗꯨ ꯑꯣ ꯑꯗꯨ
ꯎꯝ ꯍꯥꯎꯕꯅꯦ ꯑꯗꯨꯁꯨ ꯑꯩꯈꯣꯏꯗꯤ ꯕꯤ ꯄꯤ ꯂꯣ ꯑꯣꯏ ꯇꯧꯃꯥꯟꯕꯒꯤ ꯆꯥꯗ꯭ꯔꯦ
ꯑꯩꯈꯣꯏꯗꯤ ꯍꯥꯏꯗ ꯂꯩꯌꯦꯅꯦ ꯎꯝ ꯍꯜꯂꯣ ꯃꯈꯣꯟ ꯇꯥꯗꯕ ꯍꯜꯂꯣ ꯍꯜꯂꯣ ꯇꯥꯕ꯭ꯔꯣ